ꯍꯂꯣ
ꯑ ꯍꯧꯒꯠꯂꯕꯣ ꯍꯧꯒꯠꯂꯕꯣ
ꯎꯝ ꯎꯝ ꯁꯥꯏꯅ ꯍꯧꯒꯗꯦ ꯑꯩꯈꯣꯏ ꯕꯣꯜ ꯌꯦꯡꯕꯗ
ꯑꯣ ꯅꯪ ꯕꯣꯜ ꯌꯦꯡꯕ꯭ꯔꯣ
ꯑꯣ ꯚꯔꯣꯒꯤꯗꯨꯁꯨ ꯌꯦꯡꯉꯦ ꯑꯗꯨꯒ ꯍꯧꯖꯤꯛꯀꯤꯁꯨ ꯌꯦꯡꯉꯦꯕ ꯇꯨꯝꯃꯤꯅꯤꯡꯈ꯭ꯔꯦ ꯑꯃꯨꯛꯀ
ꯑꯩꯁ ꯅꯪ ꯑꯩꯗꯤ ꯉꯟꯅ ꯇꯨꯝꯈ꯭ꯔꯦ ꯍꯥꯏꯅ ꯐꯖꯅ ꯇꯨꯝꯔꯝꯅꯤ ꯍꯥꯏꯅ ꯈꯟꯕꯅꯦ ꯑꯩꯗꯤ
ꯑꯩꯗꯤ ꯍꯥꯃꯨ ꯍꯧꯒꯠꯂꯦꯅ ꯎꯝ ꯀꯥꯎꯈ꯭ꯔꯕꯣ ꯅꯉꯣꯟꯗ ꯍꯥꯏꯖꯒꯦ ꯍꯥꯏꯔꯕ ꯀꯩꯅꯣ
ꯍꯝ ꯃꯤ ꯃꯆꯥꯗꯦ ꯉꯟꯅ ꯍꯧꯒꯠꯄ ꯍꯩꯀꯣ
ꯀꯩꯍꯥꯏꯕ?
ꯅꯪꯗꯤ ꯍꯁꯕꯦꯜ ꯃꯇ꯭ꯔꯦꯌꯦꯜꯅꯤ ꯀꯩꯅꯣ꯫
ꯆꯥꯛ ꯊꯣꯡꯕ꯭ꯔꯣ?
ꯍꯥꯥ
ꯆꯥꯛ ꯊꯣꯡꯕ꯭ꯔꯣ?
ꯎꯝ ꯍꯧꯒꯠꯇ꯭ꯔꯤꯌꯦ꯫
ꯑꯣ ꯎꯡ ꯌꯦꯡꯕ ꯄꯣꯔꯇꯨꯒꯜꯕꯨ ꯌꯦꯡꯕ ꯍꯧꯒꯠꯂꯦ ꯍꯥꯏꯔꯒ ꯑꯃꯨꯛ ꯍꯧꯒꯠꯇ꯭ꯔꯤ ꯍꯥꯏ꯫
ꯀꯩꯅꯣ ꯐꯃꯨꯡꯗ ꯂꯩ ꯍꯥꯏꯕ
ꯑꯣ ꯐꯃꯨꯡꯗ ꯌꯦꯡꯕ꯭ꯔꯣ?
ꯎꯝ
ꯑꯆꯥ
ꯐꯣꯟꯗ ꯌꯦꯡꯕꯀꯣ꯫
ꯑꯣ ꯑꯣ ꯑꯩ ꯑꯩꯗꯤ ꯑꯩ ꯏꯊꯟꯇ ꯌꯦꯡꯉꯗꯤ ꯌꯥꯝ ꯅꯨꯡꯉꯥꯏꯕ ꯑꯣꯏꯗꯦꯗ꯫
ꯎꯝ ꯑꯦꯁꯨ ꯏꯊꯟꯗ ꯌꯦꯡꯉꯤ
ꯑꯩꯈꯣꯏꯗꯤ ꯔꯦꯟꯗꯨꯒ ꯂꯣꯏ ꯄꯨꯜꯂꯒ ꯌꯦꯡꯃꯤꯅꯩ꯫
ꯎꯝ
ꯉꯁꯤꯗꯤ ꯍꯧꯒꯠꯄ ꯁꯪꯍꯧꯗ꯭ꯔꯦ꯫ ꯄꯣꯔꯇꯨꯒꯜꯒꯤ ꯃꯦꯆ ꯎꯗ꯭ꯔꯦ꯫
ꯑꯣ ꯍꯥꯏꯕꯤꯗꯤ ꯀꯩꯅꯣ ꯀꯣꯜ ꯇꯧꯕꯤꯒ꯭ꯔꯁꯨ ꯌꯥꯕꯅꯦꯕ ꯑꯗꯣ꯫
ꯎꯝ ꯑꯂꯥꯔꯝꯗꯤ ꯊꯝꯕꯅꯦ ꯑꯗꯣ ꯑꯂꯥꯔꯝꯗꯤ ꯂꯥꯛꯑꯦ ꯑꯂꯥꯔꯝꯗꯣ ꯀꯣꯡꯂꯛꯑꯦ ꯑꯗꯨꯕꯨ ꯑꯩꯗꯣ ꯇꯨꯝꯅꯤꯡꯃꯟꯕꯒꯤ ꯑꯣꯐꯇ
ꯀꯣꯜ ꯑꯣꯏꯔꯗꯤ ꯑꯗꯣ ꯍꯧꯒꯠꯀꯅꯦꯕ꯫
ꯎꯝ
ꯎꯄꯥꯏ ꯂꯩꯇ꯭ꯔꯦ ꯍꯥꯏꯂꯥꯏꯠ ꯌꯦꯡꯉ ꯍꯥꯏꯂꯥꯏꯠꯕꯨ ꯌꯦꯡꯕ ꯇꯥꯔꯦ꯫
ꯑꯗꯣ ꯔꯤꯖꯜꯗꯤ ꯀꯃꯥꯏ ꯇꯧꯈ꯭ꯔꯦ?
ꯀ꯭ꯔꯤ ꯇꯨ ꯋꯥꯟ ꯒꯣꯜꯗꯣ꯫
ꯑꯩ ꯀꯅꯥ ꯇꯨ ꯀꯅꯥ ꯋꯥꯟ?
ꯀ꯭ꯔꯣꯁꯤꯌꯥꯗꯣ ꯋꯥꯟꯅꯤ ꯔꯣꯅꯥꯜꯗꯣ ꯈꯣꯏꯗꯣ ꯄꯦꯅꯥꯜꯇꯤ ꯑꯃ ꯐꯪꯕꯀꯣ꯫ ꯑꯗꯨꯒꯤ ꯉꯝꯕꯅꯦ ꯅꯠꯇ꯭ꯔꯗꯤ ꯑꯁ ꯉꯝꯃꯣꯏꯗꯣ- ꯃꯣꯏꯗ ꯒꯣꯜꯑꯅꯤ
ꯑꯩ ꯑꯩ ꯑꯩ ꯉꯔꯥꯡꯗꯒꯤ ꯍꯥꯏꯔꯒ ꯂꯩꯕꯅꯦ ꯑ ꯀꯔꯤ ꯀꯔꯤ ꯃꯦꯊꯣꯠꯇ ꯒꯣꯜ ꯆꯪꯒꯗ꯭ꯔꯥ ꯍꯥꯏꯕꯗꯤ ꯑꯩꯗꯤ ꯈꯪꯗꯦ ꯑꯗꯨꯕꯨ ꯄꯣꯔꯇꯨꯒꯜꯅ ꯁꯣꯏꯗꯕꯤꯗꯤ ꯉꯝꯒꯅꯤ ꯍꯥꯏꯅ ꯑꯩꯗꯤ ꯉꯔꯥꯡꯗꯒꯤ ꯑꯗꯨꯝ ꯄ꯭ꯔꯦꯗꯤꯛ ꯇꯧꯔꯒ ꯂꯩꯕꯅꯦ꯫
ꯍꯥꯁ ꯀ꯭ꯔꯨꯁꯤꯌꯥ ꯍꯣꯏꯗꯣ ꯒꯣꯜ ꯑꯅꯤꯃꯛꯗꯤ ꯀꯩꯅꯣ ꯑꯣꯞꯁꯥꯏꯠ ꯇꯕꯀꯣ ꯑꯗꯨꯒꯤ
ꯑꯣ ꯑꯣ
ꯅꯠꯇ꯭ꯔꯗꯤ ꯃꯣꯏ ꯅꯠꯇ꯭ꯔꯗꯤ ꯃꯣꯏ ꯇꯧꯔꯒ ꯆꯠꯈ꯭ꯔꯅꯤ ꯑꯦꯌꯥꯔꯄꯣꯔꯠꯇ꯫
ꯀꯦꯔꯤꯒꯤ ꯅꯠꯇ꯭ꯔꯗꯤ ꯑꯁ ꯇꯣꯛꯑꯣꯗ ꯅꯣꯏꯒꯤ ꯋꯥꯁꯨ꯫ ꯉꯝꯗꯤ ꯉꯃ꯭ꯔꯦ ꯉꯝꯃ꯭ꯔꯗꯤ ꯉꯝꯔꯦ ꯑꯁꯤ ꯂꯣꯏꯔꯦ꯫
ꯄꯦꯅꯥꯜꯇꯤ ꯂꯩꯇ꯭ꯔꯦꯗꯤ ꯉꯝꯃꯣꯏ ꯑꯗꯨꯁꯨ ꯑꯗꯨꯒꯤꯅꯦꯕ꯫
ꯑꯗꯨ ꯃꯣꯏꯗꯣ ꯄꯣꯇꯨꯒꯜꯗꯣ
ꯑ
ꯉꯁꯤꯁꯦ ꯃꯣꯏꯒꯤ ꯄ꯭ꯂꯦꯌꯔꯁꯦ ꯁꯤꯕ ꯅꯨꯃꯤꯠꯅꯦꯕ ꯂꯥꯁ ꯌꯥꯔꯗꯣ꯫ ꯑꯗꯨ ꯉꯝꯗ꯭ꯔꯗꯤ ꯌꯥꯗꯕꯅꯤ ꯃꯣꯏꯅ ꯀꯩ ꯀꯩ ꯈꯔꯗꯤ꯫ ꯀꯩꯅꯣ ꯎꯝꯝꯝ ꯉꯝꯒꯦꯅꯥ ꯀꯩꯅꯣ ꯇꯧꯕꯥꯗꯨꯀꯣ
ꯍꯣꯏ ꯍꯣꯏ
ꯍꯔꯠ ꯋꯥꯛ ꯇꯧꯕꯥꯗꫭ ꯉꯁꯥꯏꯗꫭ ꯔꫭꯅꯥꯟꯗꫭ ꯀꯩꯅꯣ ꯃꯥꯒꯤ ꯁꯤꯈꯤꯕ ꯅꯨꯄꯥꯒꯤꯗꯣ ꯐꯨꯔꯤꯇꯣ ꯂꯤꯠꯔꯒ ꯂꯥꯛ ꯗꯤꯌꯥ ꯒꫭ ꯗꯨꯀꯣ ꯁꯤꯕꯥ
ꯉꯁꯤꯗꯤ ꯀꯥꯏ ꯆꯠꯀꯅꯤ ꯅꯪꯗꯤ
ꯀꯔꯤ ꯍꯥꯏꯕ
ꯀꯥꯏꯗ ꯆꯠꯀꯅꯤ ꯉꯁꯤ ꯍꯥꯏꯕ
ꯎꯝꯝ ꯑꯗꯨꯒꯥ ꯃꯣꯏꯗꫭ ꯏꯁꯄꯦꯟꯗꯨꯒ ꯉꯁꯤ ꯕꯥꯔꯣꯗꯥ ꯉꯝꯈꯤꯕꯗꫭ
ꯑꯣ ꯀꯅꯥ ꯀꯅꯥ ꯀꯅꯥ ꯀꯅꯥ ꯁꯥꯟꯅꯕ꯭ꯔꯣ
ꯁꯄꯦꯟꯗꯗꯨ ꯑꯥꯁꯇ꯭ꯔꯌꯥꯒꯥ
ꯑꯣꯁꯇ꯭ꯔꯌꯥꯒ ꯏꯁꯄꯦꯟ ꯏꯄꯦꯟꯅ ꯉꯝꯈ꯭ꯔꯦ
ꯑꯥ ꯏꯁꯄꯦꯟꯅ ꯑꯍꯨꯝ ꯆꯟꯈ꯭ꯔꯕꯅꯤ ꯑꯗꯣ ꯊ꯭ꯔꯤ ꯖꯤꯔꯣꯅꯦꯕ ꯃꯣꯏꯗꯣ ꯑꯗꫭ ꯄꯔꫭꯇꯨꯒꯟꯒꯥ ꯇꯥꯔꯈ꯭ꯔꯅꯤ
ꯏꯁꯄꯦꯟꯒꯥ ꯄꯔꫭꯇꯗꯨꯒꯟꯒꯥ ꯑꯃꯨꯛ ꯇꯥꯔꯅꯤ
ꯍꯣꯏ
ꯑꯣ ꯑꯣ ꯑꯗꯨ ꯅꯪ ꯉꯁꯤꯒꯤ ꯀꯔꯤ ꯊꯕꯛ ꯇꯧ ꯂꯩꯕ꯭ꯔꯣ
ꯈꯪꯗꯔꯦ ꯉꯁꯤꯁꯤ ꯇ꯭ꯔꯦꯁ ꯇꯧꯁꯤꯔꯥ
ꯑꯩ ꯍꯥꯏꯕꯗꯤ
ꯎꯝ ꯍꯥꯥ
ꯑ° ꯀꯩꯍꯥꯏꯕ
ꯔꯦꯁ ꯇꯧꯁꯤꯔ ꯈꯟꯕꯅꯤꯕꯥ ꯈꯔꯥ ꯋꯥꯕꯥ
ꯑꫭ ꯔꯦꯁ ꯇꯧꯁꯤꯔꯥ ꯍꯥꯏꯕ
ꯑꯥ
ꯇꯧꯋꯣ ꯇꯩꯋꯣ
ꯋꯥꯃꯜꯂꯗꯤ ꯇꯧꯒꯗꯧꯅꯦ
ꯍꯣꯏꯅꯦ ꯈꯋꯥꯡꯁꯤꯁꯨ ꯅꯥꯌ°ꯕ ꯑꯍꯝꯝ ꯍꯝꯝ
ꯑꯩꯁꯨ ꯍꯧꯖꯤꯛ ꯌꯥꯍꯧꯔꯛꯄꯗ ꯉꯥꯏꯔꯤꯌꯦ
ꯅꯨꯡꯉꯥꯏꯕꯔꯣ ꯇꯨꯝꯕꯥ
ꯎꯝꯝ ꯅꯨꯡꯉꯥꯏ ꯃꯟꯕꯒꯤ ꯏꯃꯥ ꯏꯃꯥ ꯏꯃꯥꯒ ꯂꯩꯔꯗꯤ ꯎꯝ ꯎꯝ ꯌꯥꯝ ꯊꯦꯡꯈ꯭ꯔꯦ ꯍꯥꯏꯅ ꯃꯥꯅ ꯍꯧꯒꯠꯄꯗꯣ
ꯎꯝꯝ
ꯌꯥꯝꯅꯥ ꯗꯤꯁꯇꯔꯕ ꯇꯧꯕꯅꯤ ꯑꯗꯨꯕꯨ ꯉꯁꯤꯗꯤ ꯏꯃꯥ ꯂꯩꯇꯕꯅꯤꯅ
ꯑꯗꯨꯁꯨ ꯃꯤꯁ ꯇꯤ ꯇꯧꯔꯤꯅꯤꯅ ꯅꯪꯗꯤ ꯏꯃꯥꯗꯨ ꯃꯤꯁ ꯇꯧꯕꯅꯤ ꯑꯗꯨ
ꯎꯝꯝ ꯎꯝ ꯌꯨꯝ ꯌꯨꯝ ꯑꯃꯨꯛ ꯌꯥꯎꯔꯗꯤ ꯉꯟꯅ ꯉꯟꯅ ꯍꯥꯎꯒꯠꯀꯦ ꯅꯍꯥꯟ ꯑꯃꯨꯛ ꯍꯧꯒꯠꯀꯦ
ꯍꯨꯝ ꯍꯨꯝ ꯅꯨꯄꯤ ꯅꯣꯏꯅ ꯀꯔꯤ ꯎꯄꯥꯏ ꯂꯩꯅꯤ
ꯎꯄꯥꯏ ꯂꯩꯇꯦꯌꯦ ꯆꯥꯛ ꯊꯣꯡꯗꯔꯥ ꯆꯥꯛ ꯊꯣꯡꯗ꯭ꯔꯗꯤ ꯑꯩꯒꯤ ꯕ꯭ꯔꯗꯔꯥ ꯈꫭꯏ ꯀꯅꯥꯅ ꯃꯣꯏꯒꯤ ꯀꯅꯥꯅ ꯆꯥꯛ ꯊꯣꯡꯕꯤꯅꯤ
ꯎꯝ
ꯅꯪ ꯁꯨ ꯃꯔꯛ ꯃꯔꯛꯇꯗꯤ ꯊꯣꯡꯕ꯭ꯔꯣ ꯆꯥꯛꯇꯣ ꯎꯝ ꯑꯁ ꯀꯩꯅꯣ ꯅꯚꯔꯁꯤꯡꯒꯤꯁꯤꯡ ꯍꯣꯏ
ꯎꯝ ꯑꯩꯈꯣꯏꯁꯨ ꯌꯥꯝ ꯂꯩꯌꯦ ꯄꯡꯂꯥꯛ ꯄꯪꯈꯣꯡ ꯈꯣꯡꯏ ꯃꯣꯢꯗꯣ ꯍꯥꯠꯁꯤꯔ ꯈꯪ
ꯍꯦ ꯍꯥꯠꯗꯤ ꯍꯥꯠꯕꯤꯒꯅꯨ ꯄꯩꯁ ꯂꯩꯇꯦ
ꯄꯩꯁꯥꯗꯤ ꯂꯩꯇꯦ ꯇꯟꯈ꯭ꯔꯕꯀꯣ ꯃꯣꯏ ꯀꯩꯅꯣ ꯇꯨꯝꯕꯗ ꯌꯥꯝ ꯗꯤꯁꯇꯥꯔꯕ ꯇꯧꯋꯦꯕ
ꯎꯝ ꯉꯁꯥꯏꯗꯣ ꯍꯧꯒꯠꯄꯅꯦ ꯃꯨꯀ ꯃꯣꯏꯅ ꯗꯤꯁꯇꯞ ꯑꯁ
ꯎꯝ
ꯑꯃꯈꯛꯇꯁꯨ ꯅꯠꯇꯦ ꯑꯅꯤ ꯑꯍꯨꯝꯅꯤꯅꯦ ꯎꯝ ꯎꯝ
ꯑꯗꯨꯝ ꯑ ꯎꯝ ꯅꯨꯡꯁꯨ ꯅꯨꯡꯁꯤ ꯗꯤꯁꯇꯔꯕ
ꯃꯆꯥ ꯑꯣꯏꯔꯤꯉꯩꯗꯤꯀꯣ ꯈꯔ ꯀꯩꯅꯣ ꯇꯧ ꯆꯥꯎ ꯈꯔꯗꯤ ꯑꯁ ꯇꯜꯂꯦꯗ ꯑꯩꯗꯤ
ꯑꯁ ꯇꯧꯔꯁꯨ ꯄꯤꯛꯁꯨ ꯍꯨꯏꯗꯤ ꯍꯨꯏꯅꯤꯅ
ꯍꯝ ꯆꯥꯎꯔꯗꯤ ꯍꯨꯏ ꯅꯠꯇꯦ
ꯏ ꯀꯩ ꯆꯥꯎꯔꯗꯤ ꯍꯨꯢ
ꯈꯪꯗꯦ
ꯆꯥꯎꯔꯁꯨ ꯍꯨꯢꯅꯤꯀꯣ ꯀꯥꯎꯒꯅꯨ
ꯎꯝ ꯃꯦꯟ ꯑꯣꯢꯅ ꯁꯤꯁꯨ ꯌꯥꯗꯦ ꯇꯥꯕ꯭ꯔ
ꯎꯝ ꯇꯥꯏꯌꯦ
ꯏꯕꯥꯅꯤ ꯀꯣꯏꯅ ꯁꯤꯁꯨ ꯌꯥꯗꯦ
ꯑꯁ ꯀ꯭ꯔꯤꯅꯣ
ꯑꯣ ꯀꯣꯜ ꯇꯧꯕ ꯀꯥꯟꯗ
ꯑꯣ ꯅꯪꯒꯤꯁꯤ ꯇꯦꯛꯁꯇ ꯑꯣꯢꯅ ꯍꯥꯏꯔꯛꯑꯣ ꯍꯥꯏꯕꯅꯤꯅꯦ
ꯑꯥ ꯀꯩ ꯍꯥꯢꯕ
ꯅꯪꯒꯤꯁꯤ ꯑꯥ ꯀꯣꯜꯗ ꯅꯠꯇꯕꯤꯗ ꯇꯦꯛꯁꯇ ꯍꯥꯏꯕ ꯋꯥꯅꯤꯅꯦ
ꯑꯁ ꯒ꯭ꯌꯥꯟ ꯇꯥꯍꯧꯗ꯭ꯔꯦ ꯅꯪ ꯏꯁꯀ꯭ꯋꯥꯁꯇꯤ ꯄꯥꯝꯕ꯭ꯔꯣ ꯍꯥꯏꯕꯗꯤ ꯆꯥꯕ
ꯍꯥꯥ
ꯅꯪ ꯁ꯭ꯀ꯭ꯣꯆꯇꯤ ꯄꯥꯝꯕ꯭ꯔꯣ
ꯁꯀ꯭ꯋꯥꯁ
ꯍꯣꯢ
ꯑꯁ
ꯆꯥꯕ ꯅꯨꯡꯉꯥꯏꯕ ꯍꯥꯏ ꯑꯦ ꯅꯪ ꯔꯣ ꯉꯔꯥꯡ ꯁ꯭ꯀꯥꯆ ꯆꯥꯏ ꯍꯥꯏꯕꯗꯣ
ꯑꯩꯩ ꯆꯥ ꯆꯥꯗꯦꯍꯦ ꯑꯗꯨꯒꯨꯝꯕꯗꯣ ꯆꯥꯅꯤꯡꯗꯦ
ꯑꯌꯥ ꯆꯥꯕ ꯅꯨꯡꯉꯥꯏꯅ
ꯎꯝ ꯇꯜꯂꯦ ꯑꯩꯗꯤ ꯊꯥꯕꯤꯒꯦ
ꯑꯁ ꯌꯥꯝ ꯅꯨꯡꯉꯥꯏꯔꯅꯤ ꯊꯥꯕꯤꯔꯗꯤ
ꯊꯕꯤꯒꯦ ꯊꯕꯤꯒꯦ
ꯑꯗꯣ ꯅꯪꯒꯤ ꯈꯨꯟꯁꯦ ꯏꯝꯐꯥꯜꯗꯗꯤꯔꯣ ꯏꯝꯐꯥꯜꯗꯔꯣ
ꯅꯠꯇꯦ ꯖꯤꯔꯤꯗꯥ
ꯏꯁꯄꯣꯁꯀꯨꯝꯕꯗꯤ ꯑꯩꯗꯤ ꯄꯥꯝꯃꯦ ꯕꯣꯏꯜ ꯇꯧꯔꯒ ꯆꯥꯕ ꯌꯥꯝ ꯅꯨꯡꯉꯥꯏ
ꯑꯣ ꯕꯣꯏꯜꯗꯨ ꯇꯤ ꯈ꯭ꯔꯗꯤ ꯆꯥꯏ ꯑꯗꯣ ꯏꯟꯖꯥꯡꯗꯤ ꯑꯁ
ꯎꯝ
ꯌꯥꯗ꯭ꯔꯦ ꯆꯥꯕ ꯌꯥꯗꯦ ꯑꯩꯗꯤ
ꯆꯥꯅꯤꯡꯗꯕꯥꯀꯣ
ꯀꯨꯋꯥꯁꯇꯣ ꯑꯪ ꯌꯥꯝ ꯀꯟ ꯀꯟꯕ ꯅꯠꯇꯕꯀꯣ
ꯎꯝ
ꯈꯔꯥ ꯁꯣꯐ ꯑꯣꯏꯕꯗꯣ ꯕꯣꯏꯜ ꯇꯧꯔꯒ ꯁꯤꯡꯖꯨꯒꯨꯝꯕ ꯁꯦꯝꯔꯥꯒ ꯑꯗꯨꯝ ꯆꯥꯕ ꯅꯨꯡꯉꯥꯏꯅ ꯆꯥꯛꯁꯨ
ꯑꯥ ꯎꯝ ꯀꯩꯅꯣ ꯁꯥ ꯊꯣꯡꯕ ꯅꯨꯃꯤꯠ ꯑꯗꯨꯗꯀꯣ ꯕꯣꯏꯜ ꯇꯧꯔꯒꯥ ꯑꯥꯗꯨꯗꯤ ꯌꯥꯝ ꯍꯥꯎꯕꯅꯤ
ꯎꯝ
ꯀꯂꯥꯁ ꯆꯠꯀꯗ꯭ꯔꯣ
ꯊꯕꯛ ꯍꯥꯏꯂꯣ
ꯎꯝ
ꯑꯦ ꯑꯩ ꯊꯕꯛ ꯇꯧꯗꯦ
ꯀꯣꯂꯦꯁꯅꯤ ꯀꯣ
ꯍꯥ ꯀꯥꯎꯈ꯭ꯔꯥꯕ ꯃꯤ ꯌꯥꯝꯃꯥꯟꯕꯒꯤ
ꯑꯥ
ꯑꯩ ꯀꯣꯂꯦꯁꯀꯥꯔꯤꯌꯦ ꯉꯁꯤꯗꯤ ꯀꯣꯂꯦꯁ ꯁꯨꯇꯤꯅꯦ ꯃꯟꯗꯦꯗ ꯑꯃꯨꯛ ꯍꯧꯔꯅꯤ
ꯑꯣ ꯅꯨꯉꯥꯏꯔꯦꯅꯥ ꯑꯗꯨꯗꯤ ꯈꯣꯏꯗꯤ ꯑꯗꯨꯗꯤ ꯀꯣꯜ ꯇꯧꯅꯤꯡꯉꯥꯏ ꯃꯇꯝ ꯃꯗꯨ ꯂꯩꯕꯔꯥ
ꯑꯁ ꯑꯩ ꯑꯩꯒꯤ ꯔꯤꯆꯥꯔꯖ ꯉꯁꯤꯁꯦ ꯂꯣꯏꯒꯅꯤ ꯑꯗꯨꯒꯤ ꯑꯩ ꯎꯄꯥꯏ ꯂꯩꯇ꯭ꯔꯦ
ꯑꯣ
ꯃꯤꯒꯤ ꯄꯥꯏꯔꯗꯤ ꯅꯦꯠꯋꯔꯛ ꯐꯠꯇꯕꯗꯣ
ꯎꯝ ꯐꯥꯏꯞ ꯖꯤ ꯅꯠꯇ꯭ꯔꯣ
ꯐꯥꯏꯞ ꯖꯤꯅꯦ
ꯐꯥꯏꯞ ꯖꯤꯅꯕꯨ ꯊꯤꯕꯥ ꯍꯧꯅꯕ꯭ꯔꯣ
ꯍꯥꯏꯕꯗꯤ
ꯐꯥꯏꯞ ꯖꯤꯅꯕꯨ ꯅꯦꯠ ꯊꯤꯕ ꯌꯥꯕ꯭ꯔꯣꯅꯦ ꯑꯦ ꯊꯤꯕ ꯍꯧꯅꯕ꯭ꯔꯣꯅꯦ
ꯍꯥꯏꯕꯗꯤ ꯑꯩꯒꯤ ꯑꯩꯒꯤ ꯑꯣꯏꯔꯗꯤ ꯅꯦꯠꯋꯥꯛ ꯌꯥꯝ ꯐꯩ ꯑꯗꯨꯕꯨ ꯑꯩꯒꯤ ꯔꯤꯆꯥꯔꯁ ꯂꯣꯏꯈ꯭ꯔꯗꯤ ꯃꯤꯒꯤ ꯑꯥ ꯅꯪꯒꯤꯗꯤ
ꯍꯥꯥ
ꯅꯪꯒꯤ ꯀꯔꯤ ꯇꯧꯕ꯭ꯔꯥ
ꯑꯩꯒꯤꯗꯤ ꯀꯩꯁꯨ ꯇꯧꯗꯦꯗ ꯑꯩꯒꯤꯁꯨ ꯇꯨ ꯗꯦꯖꯔ ꯂꯩꯔꯗꯤ ꯔꯤꯆꯥꯔꯖ ꯂꫭꯏꯈꯔꯅꯤ ꯑꯩꯁꯨ
ꯑꯩꯈꯣꯏꯒꯤ ꯒ꯭ꯔꯨꯞꯇ ꯎꯝ ꯃꯦꯁꯦꯁ ꯂꯥꯛꯃꯟꯕꯒꯤꯀꯣ
ꯎꯝ ꯑꯩꯗꯤ ꯁꯥꯏꯂꯦꯟ ꯊꯝꯕꯅꯦ ꯃꯤꯠ ꯊꯝꯕꯅꯦ ꯀꯩꯩꯅꫭ ꯍꯨꯝ ꯁꯂꯦꯟꯗꯣ ꯊꯝꯃꯣ ꯑꯦꯇꯤꯞ ꯑꯥ ꯑꯦꯇꯤꯞꯇ ꯑꯣꯏꯅ ꯀꯣ ꯂꯩꯔꯗꯤ ꯑꯗꯨ ꯈꯔꯗꯤ ꯐꯔꯅꯤ ꯑꯥ
ꯎꯝ꯫